ꯅꯦꯠ ꯇꯠꯈꯤꯕꯗꯨꯗ ꯈꯪꯍꯧꯗꯕꯋꯥꯅꯤꯗ ꯀꯃꯥꯏ ꯇꯠꯈꯤꯅꫭꯅ ꯍꯣꯏ ꯉꯥꯡꯉꯥ ꯂꯩꫪꯝ
ꯃꯁꯥ ꯃꯊꯟꯇ ꯑꯗꯨꯝ ꯍꯣꯏ
ꯎꯝ ꯎꯝ ꯍꯥꯏꯗꯤ ꯆꯨꯝꯅꯒꯤꯀꯣ ꯋꯥꯔꯤ ꯁꯥꯟꯅꯕꯒꯤ ꯎꯝ ꯆꯨꯝꯅ ꯋꯥꯔꯤ ꯁꯥꯟꯅꯕ ꯀꯣꯜꯗꯣ ꯑꯗꯨꯝ ꯃꯥꯜꯂꯨꯔꯦꯕ
ꯖꯁꯤꯔꯥ
ꯇꫪꯦꯁꯤꫪ ꯑꯥ ꯃꯥꯏ ꯅꯨꯄꯥꯅ ꯌꯥꯗꯦꯅ
ꯈꯪꯗꯤ ꯈꯪꯅꯔꯤꯕ ꯃꯥꯜꯂꯦ ꯃꯥꯏ ꯗꯤꯄꯤꯒꯗꯣ ꯃꯣꯏ ꯁꯥꯏ ꯃꯕꯥꯅꯤ ꯒꯤ ꯊꯝꯃꯦꯕ
ꯈꯪꯅꯔꯝꯒꯅꯤ ꯃꯕꯥꯅꯤꯅꯕꯨ
ꯎꯝ
ꯅꯣꯛꯅꯤꯡꯕꯅꯦꯌꯥꯝꯅ ꯏꯕꯥꯅꯤꯒꯤꯖꯨ ꯑꯆꯥꯄꯣꯠꯀ ꯂꯩꯔ ꯄꯤꯔꯛꯄꯗꯣ ꯆꯠꯂꯝꯗꯥꯏꯗꯒ
ꯎꯝ ꯆꯣꯀꯂꯦꯠ ꯀ ꯄꯤꯔꯛꯄ
ꯍꯣꯏ ꯅꯨꯡꯕꯨ ꯅꯨꯡꯁꯤ
ꯃꯥꯎ ꯃꯑꫭꯡ ꯏꯃꯥꯟ ꯃꯥꯟꯕꯅꯦ ꯏꯀꯦꯅ
ꯑꯩꯗꯤ ꯍꯥꯟꯅ ꯁꯨꯈꯪ ꯈꯪꯗꯦ ꯏꯕꯦꯝꯃꯥ ꯀꯣꯟꯅ ꯈꯪꯕ ꯋꯥꯅꯦ ꯑꯗꯨꯒ ꯏꯃꯥ ꯏꯄꯥ ꯎꯅꯕ ꯂꯥꯛꯄ ꯀꯥꯟꯗꯒ ꯃꯥꯅ ꯊꯣꯛꯎꯖꯤ ꯈꯣꯠꯂꯨꯖꯤ ꯁꯨꯝ ꯍꯥꯏꯗꯅ ꯑꯗꯣ ꯑꯩꯗꯤ ꯅꯪꯒ ꯑꯗꯨꯝ ꯑꯩ ꯅꯪꯒ ꯆꯠꯂꯨ ꯅꯪꯒ ꯆꯠꯂꯨ ꯑꯗꯨ ꯇꯧꯕꯗꯣ ꯇꯟꯕꯒꯤ ꯈꯪꯗꯦꯗ
ꯎ ꯉꯥꯃꯨꯛꯁꯨ ꯑꯩꯒ ꯎꯅꯕ ꯆꯠꯄ ꯀꯩꯅꯣ ꯇꯧꯧꯕ ꯐꯅꯤ ꯁꯥꯔ ꯁꯥꯔꯕꯤꯅꯣꯛ ꯂꯥꯛꯁꯤꯜꯂꯛꯇꯅ ꯑꯁ
ꯅꯠꯇꯦ ꯑꯗ꯭ꯔꯣꯄꯗ ꯑꯩ ꯈꯣꯏꯗꯧ ꯌꯥꯝ ꯁꯪꯅꯤ ꯅꯣꯡ ꯑꯆꯥꯄꯣꯠꯇꯇꯥꯏꯅ ꯂꯩꯔꯛꯦ ꯍꯨꯟꯗꯣꯛ ꯑꯝꯃꯒꯥ ꯍꯥ ꯆꯦꯜꯂꯛꯄꯗꯣ ꯈꯪꯕ꯭ꯔꯥ ꯑꯩ ꯄꯥꯝꯃꯨꯕꯗꯣ ꯑꯗꯨꯒ ꯏꯆꯦ ꯀꯥꯟꯅ ꯀꯂꯛꯄꯦꯜꯂꯤ ꯃꯇꯇꯣꯝꯗ ꯂꯣꯟ ꯆꯥꯅꯤꯡꯕꯅꯤ ꯅꯣꯏꯅꯒ ꯇꯧꯕ ꯑꯩꯈꯣꯏꯍꯨꯝꯗ
ꯑꯗꯨ ꯃꯤꯗꯣ ꯇꯥꯥꯁꯦꯡ ꯇꯥꯁꯤꯗꯤ ꯀꯔꯤꯝ ꯄꯥꯎ ꯐꯥꯎꯅꯈꯤꯗ꯭ꯔꯦꯅꯦ ꯅꯝꯕꯔ ꯃꯥ ꯅꯝꯕꯔꯕꯨꯗꯤ ꯁꯦꯞꯄꯨꯗꯤ ꯁꯦꯞꯄꯨꯗꯤ ꯑꯗꯨꯝ ꯇꯧꯕꯤꯕꯅꯦ ꯑꯗꯣ ꯑꯩꯈꯣꯏꯗꯤ ꯇꯧꯗꯕ ꯃꯥꯜꯂꯦ
ꯑꯩꯗꯤ ꯇꯧꯗ꯭ꯔꯦ ꯃꯥ ꯑꯥꯏ ꯖꯤꯗꯗꯤ ꯑꯗꯨꯝ ꯎꯅꯩꯌꯦꯕ
ꯎꯝ ꯍꯥꯏꯗꯤ ꯑꯩꯅ ꯏꯁꯇꯦꯇꯁꯇ ꯎꯏ ꯍꯥꯏꯁꯤꯅꯕ ꯃꯣꯔꯗꯟ ꯀꯣꯂꯦꯖꯇ ꯑꯩꯈꯣꯏ ꯗꯤꯄꯥꯔꯠꯃꯦꯟ ꯄꯨꯜꯂꯛꯄ ꯏꯃꯥꯟꯅꯕꯤꯈꯩꯗꯣ ꯃꯥꯒ ꯃꯥꯒ ꯑꯃꯨꯛ ꯄꯨꯜꯂꯦꯕ
ꯑꯣ ꯑꯣ
ꯑꯦꯝ ꯌꯨ ꯗ ꯃꯣꯏ ꯃꯌꯥꯝ ꯍꯥꯏꯗꯤ ꯐꯦꯔꯋꯦꯜꯒꯤ ꯑꯗꯨꯒꯤ ꯇꯧꯔꯒ ꯑꯗꯨꯝ ꯁ꯭ꯇꯦꯇꯁ ꯍꯣꯏ ꯑꯗꯨꯝ ꯏꯃꯥꯟꯅꯕꯤꯗꯨꯗꯒꯤ ꯑꯗꯨꯝ ꯎꯏꯌꯦꯕ ꯁ꯭ꯇꯦꯇꯁꯇ
ꯎꯝ ꯎꯝ ꯃꯥꯜꯂꯦ ꯃꯣꯏ ꯑꯗꯨꯗ ꯑꯗꯨꯒ ꯀꯣꯏꯕꯒꯨꯝꯕ ꯆꯠꯄ ꯈꯣꯠꯄꯒꯤ ꯑꯗꯒꯤ ꯈꯪꯗꯦ ꯑꯗꯨꯝ ꯀꯩꯅꯣꯒ ꯆꯠꯂ ꯑꯗꯨ ꯑꯗꯨꯝ ꯈꯪ꯭ꯔꯦ ꯄꯥꯎ ꯐꯥꯎꯅꯈꯤ ꯍꯣꯏ ꯑꯃꯨꯛ ꯑꯃꯨꯛ ꯆꯠꯄꯩ ꯀꯥꯏꯞ ꯇꯧꯋꯦ ꯎꯝ
ꯑꯣ ꯃꯣꯏ ꯀꯩꯅꯣꯒꯤ ꯑꯦꯁꯀꯔꯁꯟ ꯆꯠꯄ ꯃꯥꯜꯂꯦ ꯀꯩꯅꯣ ꯗꯦꯜꯂꯤꯗꯒ ꯆꯠꯂꯣ ꯃꯥꯅꯦ ꯗꯦꯜꯂꯤ ꯗꯦꯜꯂꯤꯒꯧꯔ ꯃꯥꯅꯦ ꯃꯣꯏ ꯀꯣꯂꯦꯖ ꯑꯦꯝ ꯌꯨꯒꯤ ꯑꯣꯏꯅ ꯆꯠꯄ ꯃꯥꯜꯂꯦ ꯃꯣꯏ ꯗꯤꯄꯥꯔꯠꯃꯦꯟꯒꯤ
ꯑꯣ ꯃꯣꯏꯗꯤ ꯌꯥꯝ ꯆꯠꯂꯤꯗ ꯄꯪꯆꯠ ꯆꯠꯂꯤꯀꯣ
ꯎꯝ
ꯑꯩꯈꯣꯏꯗꯤ ꯑꯩꯈꯣꯏꯗꯤ ꯑꯗꯨꯝ ꯐꯪꯗ꯭ꯔꯦ ꯍꯥꯏꯇꯥꯔꯦ ꯑꯗꯨꯒꯨꯝꯕ
ꯀꯛꯋꯥ ꯆꯠꯅꯤꯡꯟ꯭ꯔꯣ ꯀꯕꯤꯇꯥ ꯅꯪ
ꯆꯠꯅꯤꯡꯗꯨꯗ ꯆꯥꯔ ꯆꯥꯕ ꯊꯛꯄꯒꯤ ꯈꯜꯂꯒ ꯑꯩꯗꯤ ꯑꯝꯇ ꯆꯠꯅꯤꯡꯗꯦ ꯃꯣꯏ ꯑꯗꯗꯤ ꯑꯩꯈꯣꯏ ꯁꯤꯒꯨꯝꯕꯁꯨ ꯐꯪꯁꯨ ꯐꯪꯗꯦ ꯍꯥꯏ ꯏꯊꯨꯝ ꯏꯊꯨꯝ ꯊꯨꯝꯃꯦ ꯌꯥꯏ ꯑꯩꯈꯣꯏ ꯆꯦꯅ ꯍꯥꯏꯕꯗ ꯆꯤꯅꯤ ꯊꯥꯛꯄ꯭ꯔ ꯈꯪꯗꯤ
ꯍꯅꯗꯕꯕꯨꯗꯤ ꯐꯥꯎꯋꯦ
ꯎꯝ
ꯃꯣꯏ ꯆꯤꯟꯖꯥꯛ ꯀꯩꯗꯣ ꯀꯥꯡꯒꯧ ꯉꯧꯔꯁꯨ ꯆꯤꯅꯤ ꯍꯥꯞꯄ ꯂꯩꯅꯤ ꯀꯩꯅꯣ
ꯑꯗꯣ ꯃꯣꯏ ꯊꯨꯝꯕꯦꯠ ꯊꯨꯝꯕꯦꯠ ꯑꯇꯣꯏꯗ ꯑꯗꯨ ꯍꯥꯞꯄꯩ ꯑꯣꯏꯔꯝꯅꯤꯕ
ꯑꯣꯏꯔꯝꯅꯤ ꯍꯥꯞꯄꯦꯕ ꯃꯣꯏ ꯊꯧꯑꯣꯏꯒꯤꯁꯨ ꯍꯥꯞꯄꯦꯕ ꯑꯁꯦꯡꯒꯤ ꯑꯥꯗ ꯈꯪꯉꯦꯕ ꯄꯅꯤ꯭ꯔꯒꯁꯦ ꯃꯣꯏꯗꯤ ꯄꯨꯔꯥ ꯍꯥꯎꯅꯤ ꯆꯥꯔꯤꯁꯦ ꯕꯦꯁ ꯕꯦꯁ ꯆꯥꯕ ꯃꯤꯒꯩꯗꯣ
ꯎꯝ
ꯑꯩꯈꯣꯏ ꯃꯦꯝꯗꯣ ꯑ ꯑꯩꯈꯣꯏ ꯍꯣꯏ ꯑꯩꯈꯣꯏ ꯃꯦꯝꯗꯣ ꯁꯥ ꯉꯥ ꯆꯥꯗꯦꯕꯀꯣ
ꯎꯝ
ꯄꯅꯤ꯭ꯔꯗꯣ ꯃꯣꯏꯗꯤ ꯄꯨꯔꯥ ꯍꯥꯎꯕꯩ ꯊꯥꯛꯇꯅꯤ ꯆꯥꯔꯤꯁꯦ
ꯎꯝ ꯄꯨꯔꯥ ꯕꯦꯔꯥꯅꯤꯅꯦ
ꯕꯤ꯭ꯑꯆ ꯃꯄꯥꯟ ꯆꯠꯄꯗ ꯅꯨꯡꯉꯥꯏꯕꯅꯤ ꯍꯦ ꯅꯤꯡ ꯖꯪꯉꯛꯏ
ꯅꯪꯗꯤ ꯁꯃꯨꯗ꯭ꯔ ꯃꯄꯥꯟꯒ ꯌꯧꯔꯕꯅꯤ ꯑꯩꯈꯣꯏꯗꯤ ꯌꯧꯒꯅꯤ ꯊꯥꯖꯗꯦꯗ ꯆꯠꯄꯁꯨ ꯇꯜꯂꯦ ꯍꯥꯏꯕ ꯑꯩꯗꯤ ꯍꯥꯏꯗꯤꯅꯦ ꯏꯁꯥꯅꯅꯦ ꯀꯤꯕ ꯍꯥꯏꯒꯗ꯭ꯔꯥꯗ ꯑꯗꯩ ꯒꯥꯔꯤꯒꯤ ꯇꯣꯡꯕ ꯈꯣꯠꯄ ꯆꯠꯄꯁꯨ ꯌꯥꯒꯟꯗꯕꯅꯤꯅꯀꯣ ꯑꯗꯩ ꯆꯠꯊꯣꯛ ꯈꯣꯠꯇꯣꯛꯑꯒ ꯈꯔ ꯄꯪꯆꯥ ꯆꯥꯒꯟꯕ ꯃꯤꯗꯣ ꯑꯣꯏꯗꯦꯕ ꯈꯪꯕ꯭ꯔ ꯌꯥꯝ ꯈꯟꯕꯤ ꯍꯪꯒꯣꯏ ꯀꯟꯕꯤ ꯑꯗꯨꯒꯨꯝꯕ ꯃꯤꯗꯣ ꯑꯣꯏꯕꯅꯤꯅ ꯑꯩꯅ ꯑꯃꯨꯛ ꯆꯥꯕ ꯊꯛꯄꯒꯤ ꯈꯜꯂꯒ ꯏꯁꯥꯁꯦ ꯆꯤꯊꯨꯡꯉꯒ ꯍꯜꯂꯛꯀꯅꯤ ꯍꯥꯏꯅꯤ ꯀꯩꯅꯣ ꯑꯩꯈ ꯏ ꯃꯃꯥꯅ
ꯎꯝ ꯑꯁꯦꯡꯀꯤꯗꯤ ꯒꯋꯥꯗ ꯑꯩꯗꯣ ꯑꯗꯨꯝ ꯂꯩꯗꯤ ꯂꯩꯖꯒꯗꯕꯅꯦꯗ ꯏꯃꯥꯟꯅꯕꯤ ꯑꯩꯈꯣꯏ ꯅꯨꯄꯥ ꯑꯃꯅꯦ ꯑꯗꯨꯒ ꯏꯃꯥꯟꯅꯕꯤꯗꯨꯒ ꯑꯩꯈꯣꯏ ꯑꯍꯨꯝꯅꯦꯕ ꯔꯤꯖꯣꯔꯠꯇ ꯂꯩꯍꯧꯔꯤꯁꯤꯅ ꯑꯩꯈꯣꯏ ꯒꯋꯥꯗ ꯑꯩꯈꯣꯏ ꯅꯤꯄꯥꯟ ꯆꯠꯄꯗ ꯃꯣꯏ ꯃꯔꯤ ꯑꯃꯅ ꯍꯣꯇꯦꯜꯗ ꯇꯧꯧꯕ꯭ꯔꯦꯕ ꯑꯩꯈꯣꯏꯅ ꯔꯤꯖꯣꯔꯠꯇꯨ ꯇꯥꯕꯅꯦꯕ ꯊꯕꯛꯇꯣ ꯊꯕꯛ ꯈꯪꯉꯗ ꯔꯤꯖꯣꯔꯠꯇ ꯑꯗꯨꯒ
ꯄꯨꯔꯥ ꯦꯔ ꯑꯅꯤꯃꯤ ꯍꯣꯏ ꯈꯔꯕꯨꯗꯤ ꯌꯨꯝ ꯇꯥꯕꯗ ꯅꯨꯡꯉꯥꯏꯅꯕꯨꯗꯤ ꯀꯃꯥꯏꯅ ꯂꯩꯅꯤ ꯌꯥ ꯅꯠꯇ꯭ꯔꯥ ꯊꯕꯛ ꯇꯧꯕ ꯂꯥꯛꯑꯅꯤ ꯈꯔꯕꯨꯗꯤ ꯋꯥ ꯇꯥꯕꯅꯤ ꯑꯗꯣ ꯑꯗꯨꯃꯥꯏꯅ ꯈꯔ ꯋꯥꯕꯗꯨꯅꯅꯦ
ꯎꯝ
ꯗꯦꯜꯂꯤ ꯆꯠꯈ꯭ꯔꯤꯅꯦ ꯍꯥꯏꯕ
ꯑꯗꯨꯗꯅ ꯐꯕ꯭ꯔꯕ ꯒꯋꯥꯗꯩ ꯑꯗꯨꯅ ꯍꯦꯟꯅ ꯐꯕ꯭ꯔꯕ
ꯑꯃꯔꯣꯟꯗꯗꯤ ꯑꯃꯔꯣꯝꯗꯗꯤ ꯆꯥꯕ ꯊꯛꯄꯗꯤ ꯗꯦꯜꯂꯤꯗꯗꯤ ꯂꯣꯏ ꯐꯪꯉꯤꯗꯅ
ꯍꯣꯏ ꯍꯣꯏ ꯍꯣꯏ
ꯃꯩꯇꯩ ꯃꯆꯥ ꯀꯔꯁꯨ ꯂꯣꯏ ꯂꯩꯕꯅꯤꯅ ꯋꯥꯈꯜꯕꯨꯗꯤ ꯈꯔ ꯆꯥꯎꯊꯣꯛꯑꯦꯕ ꯑꯗꯩ ꯆꯠꯄꯁꯨ ꯑꯗꯨꯝ ꯐ꯭ꯔꯤꯗꯝꯅꯦꯕ ꯑꯃ ꯑꯃ ꯆꯠꯄ ꯈꯣꯠꯄ ꯂꯥꯟ ꯈꯣꯠꯀꯦꯔꯥ ꯉꯥꯎꯒꯦꯔꯥ ꯗꯦꯜꯂꯤꯁꯤꯗꯤ ꯍꯥꯏꯅꯤꯡꯉꯤꯗꯅ
ꯃꯅꯦ
ꯑꯗꯣ ꯒꯋꯥꯗꯅ ꯑꯗꯨꯒꯨꯝꯕꯗꯣ ꯐꯪꯗꯅꯕ ꯍꯥꯏꯗꯤ ꯃꯦꯝꯒꯤ ꯃꯈꯥꯗ ꯂꯩꯕꯅꯤꯅ ꯃꯥꯁꯨ ꯍꯥꯏꯗꯤ ꯔꯦꯁꯄꯣꯟꯁꯤꯕꯤꯂꯤꯇꯤꯗꯣ ꯑꯩꯈꯣꯏ ꯀꯩꯅꯣ ꯀꯩꯅꯣꯝ ꯇꯧꯕꯗ ꯃꯥꯅ ꯇꯥꯏꯅꯗꯣꯏꯅꯦꯕ ꯁꯥꯍꯔ ꯍꯣꯏꯅ ꯑꯗꯨꯅ ꯑꯗꯨꯝ ꯆꯦꯛꯁꯤꯟꯅ ꯑꯗꯨꯝ ꯊꯝꯕꯗꯣ ꯃꯄꯥꯟ ꯊꯣꯛꯄ ꯈꯣꯠꯄ ꯍꯥꯏꯗꯤ ꯃꯥ ꯌꯥꯎꯗ꯭ꯔꯗꯤ ꯊꯣꯛꯇꯦꯕ ꯃꯥ ꯑꯃꯨꯐꯥꯎꯄꯨꯗꯤ ꯄꯨꯊꯣꯛꯄꯤꯕꯀꯣ ꯍꯥꯏꯗꯤ ꯍꯧꯖꯤꯛꯀꯤ ꯑꯩꯈꯣꯏ ꯂꯩꯗꯅ ꯕꯤꯁ ꯃꯄꯥꯟꯒꯤ ꯄꯨꯔꯥ ꯈꯔ ꯃꯅꯨꯡ ꯆꯪꯟ ꯏꯝꯐꯥꯜꯗ ꯍꯥꯏꯔꯒꯅ ꯃꯅꯨꯡ ꯆꯪꯁꯤꯟꯕ ꯂꯝꯗꯣ ꯑꯣꯏꯗꯣꯏꯅꯦꯕ
ꯑꯣ ꯑꯣ ꯑꯣ
ꯑꯗꯨꯒ ꯍꯧꯖꯤꯛꯀꯤ ꯄꯟꯁꯤꯝ ꯍꯥꯏꯁꯤꯅ ꯕꯖꯥꯔ ꯃꯌꯨꯝꯒꯨꯝꯕ ꯑꯗꯨꯃꯥꯏꯅ ꯑꯗꯨꯃꯥꯏꯅ ꯑꯣꯏꯗꯣꯏꯅꯦ ꯃꯣꯣꯔꯒꯨꯝꯕ ꯁꯣꯛ ꯃꯣꯜꯒꯨꯝꯕ ꯌꯥꯝ ꯂꯩꯕ ꯈꯣꯠ ꯍꯥꯏꯗꯤ ꯂꯣꯏꯅ ꯃꯔꯥꯡ ꯀꯥꯏꯅ ꯂꯩꯕ ꯃꯐꯝꯗꯣ ꯑꯗꯨ ꯑꯣꯏꯗꯣꯏꯅꯦꯕ ꯑꯗꯣ ꯑꯃꯨꯛꯃꯨꯛ ꯄꯨꯕꯤꯕ ꯃꯥꯅ ꯑꯗꯨꯕꯨꯗꯤ ꯈꯪꯕ꯭ꯔꯥ
ꯑꯥ
ꯇꯣ ꯑꯗꯨꯔꯦ
ꯑꯗꯣ ꯃꯣꯏꯒꯩꯗꯤ ꯅꯪꯒ ꯆꯠꯃꯤꯟꯅꯕꯗꯣ ꯃꯣꯏꯗꯤ ꯇꯧꯍꯧꯔꯤꯕ꯭ꯔꯕ
ꯑ ꯈ ꯅꯨꯄꯥ ꯑꯃꯒ ꯅꯨꯄꯤ ꯑꯃꯒꯗꯤ ꯇꯧꯍꯧꯔꯤꯕ ꯃꯥꯜꯂꯦ ꯑꯅꯤ ꯑꯃꯗꯤ ꯊꯣꯛꯂꯛꯈ꯭ꯔꯦꯅ ꯄꯥꯎ ꯇꯥꯏ ꯑꯗꯣ ꯍꯧꯖꯤꯛꯀꯤ ꯑꯩꯒ ꯂꯩꯃꯤꯟꯅꯕ ꯏꯃꯥꯟꯅꯕꯤꯗꯣ ꯃꯥꯗꯤ ꯗꯗꯤꯜꯂꯤꯗ ꯑꯗꯨꯝ ꯇꯧꯈ꯭ꯔꯦꯕ ꯑꯩ ꯍꯨꯗꯑꯣ ꯆꯀ꯭ꯔꯔꯤꯅꯦ ꯍꯥꯏꯄꯗꯤ ꯃꯥ ꯃꯥꯒꯤ ꯈꯜꯂꯤꯕ ꯋꯥꯈꯜ ꯃꯥꯅ ꯈꯜꯂꯤꯕ ꯋꯥꯈꯜꯗꯣ ꯑꯩ ꯑꯣꯏꯗꯤ ꯁꯨꯡꯉꯝ ꯉꯝꯃꯣꯏ ꯍꯥꯏꯕ
ꯀꯃꯥꯏꯅ ꯇꯣꯏꯅꯣꯕ ꯆꯠꯃꯤꯟꯅꯔꯒ
ꯔꯤꯖꯣꯔꯠꯇꯗꯤ ꯅꯨꯄꯤ ꯏꯕꯥꯅꯤꯇꯪꯅꯤꯗꯅ ꯂꯩꯍꯧꯔꯤꯗ ꯅꯨꯄꯥ ꯑꯃꯒ ꯑꯗꯣ ꯑꯩ ꯆꯈ꯭ꯔꯒ ꯃꯥ ꯃꯊꯟꯇ ꯅꯨꯡꯉꯥꯏꯍꯧꯒꯗ꯭ꯔꯣ ꯍꯣꯠꯀꯗ꯭ꯔꯅ ꯁꯨꯝ ꯑꯩꯗꯤ ꯑꯗꯨ ꯋꯥꯈꯜꯗꯣ ꯆꯤꯡꯁꯤꯜꯂꯦꯕ ꯈꯪꯕ ꯑꯗꯣ ꯃꯉꯣꯟꯗꯗꯤ ꯀꯩꯝ ꯈ ꯍꯟꯕ ꯃꯥꯜꯂꯦꯕ
ꯑꯥ
ꯑꯗꯨꯅꯨꯡ ꯍꯥꯏꯥꯏꯇꯤꯅꯒ ꯃꯥꯏ ꯆꯈ꯭ꯔꯦ ꯑꯗꯣ ꯑꯩꯁꯨ ꯏꯇꯣꯝꯇ ꯂꯩꯍꯧꯕ ꯍꯥꯏꯗꯣ ꯑꯗꯨꯝ ꯍꯣꯗꯣ ꯑꯗꯨꯝ ꯆꯨꯔꯛꯑꯦꯕ
ꯃꯥꯅꯦ
ꯑꯗꯨꯗ ꯑꯩꯁꯨ ꯇꯟꯗꯅ ꯑꯗꯨꯃꯥꯏꯅ ꯇꯧꯈꯤꯕꯅꯤ ꯀꯩꯒꯨꯝꯕ ꯃꯥ ꯂꯩꯔꯝꯃꯒꯗꯤ ꯑꯗꯨꯝ ꯋꯥꯔꯁꯨ ꯋꯥꯅ ꯑꯩꯈꯣꯏ ꯄꯨꯜꯂꯞ ꯑꯗꯨꯝ ꯊꯕꯛꯇꯣ ꯇꯧꯃꯤꯟꯅ
ꯃꯥꯥꯏ ꯆꯠꯁꯦ ꯈꯣꯠꯁꯦꯅ ꯀꯩꯝ ꯍꯧꯔꯝꯗꯕ ꯅꯉꯣꯟꯗꯒ
ꯆꯠꯄ ꯍꯥꯏꯁꯦ ꯃꯥꯅ ꯆꯠꯂꯤ ꯃꯇꯥꯡꯗꯣ ꯏꯚꯦꯟꯒꯤ ꯃꯇꯝꯗꯅꯦꯕ ꯏꯚꯦꯟ ꯍꯧ ꯇꯧꯔꯦ ꯍꯥꯏꯗꯤ ꯏꯚꯦꯟꯅ ꯑꯃꯨꯛ ꯂꯥꯛꯑꯦꯕ ꯒꯦꯁꯁꯦ ꯑ ꯍꯥꯏꯗꯤ ꯔꯨꯝꯗꯣ ꯂꯣꯏ ꯐꯨꯜ ꯂꯩꯔꯛꯇꯨꯅꯦꯕ ꯊꯕꯛꯁꯨꯨ ꯄꯨꯔꯥ ꯃꯩꯅꯦꯕ ꯍꯧꯔꯛꯇꯣꯏꯁꯦ
ꯎꯝ
ꯑꯗꯨ ꯃꯇꯝꯗꯅꯦ ꯃꯥꯅ ꯆꯠꯂꯤꯗꯣ ꯑꯗꯨꯗ ꯑꯩꯁꯦ ꯍꯥꯟꯅ ꯆꯠꯂꯒꯦ ꯑꯗꯨ ꯅꯪ ꯈꯔ ꯂꯩꯔꯒ ꯂꯥꯛ ꯑꯣꯌꯦ
ꯎꯝ ꯆꯠꯃꯤꯟꯅꯔꯁꯦ ꯍꯥꯏꯗꯕ
ꯍꯣꯏ ꯄꯣꯠꯇꯣ ꯑꯗꯨꯗꯣ ꯏꯕꯥꯅꯤꯁꯦ ꯃꯃꯥꯡꯗ ꯍꯥꯏꯅꯔꯝꯃꯤꯅꯦꯕ ꯃꯣꯏ ꯁ꯭ꯥꯏꯔꯤꯁ ꯗꯦꯜꯂꯤ ꯇ ꯂꯩꯌꯦꯕꯣꯕꯥ
ꯎꯝ
ꯏꯕꯥꯅꯤ ꯍꯥꯏꯅꯔꯝꯃꯤꯅꯦꯕ ꯗꯦꯜꯂꯤꯗ ꯆꯠꯂꯁꯦ ꯈꯣꯠꯂꯁꯦ ꯄꯨꯂꯞꯄ ꯑꯗꯨꯃꯥꯏꯅ ꯍꯥꯏ ꯍꯥꯏꯔꯝꯃꯤꯅꯦꯕ ꯑꯗꯨꯝ ꯃꯇꯊꯣꯟ ꯆꯠꯦ ꯀ ꯋꯥꯅꯤ
ꯃꯥꯏꯗꯣ ꯅꯨꯡꯉꯥꯏꯕ ꯄꯥꯝꯕꯩꯅꯦ ꯃꯥꯏ ꯅꯨꯄꯥꯗꯨꯒ ꯅꯨꯡꯉꯥꯏꯅꯤꯡꯕ ꯄꯥꯝꯕꯩꯅꯦ ꯃꯥꯏꯗꯣ
ꯎꯝ ꯑꯗꯨꯁꯨꯅꯦ ꯑꯗꯒꯤ ꯃꯥꯗꯣ ꯑꯍꯥꯟꯕꯅꯦꯕꯗ ꯊꯣꯛꯏꯁꯦ ꯒꯧꯋꯥꯗ ꯂꯥꯛꯏꯁꯦ ꯃꯄꯥꯟ ꯂꯣꯝ ꯆꯠꯄꯁꯦ ꯃꯥꯁꯨ ꯑꯍꯥꯟꯕꯅꯦꯕ ꯖꯔꯅꯤꯁꯦ
ꯎꯝ
ꯑꯗꯨꯒ ꯗꯦꯜꯂꯤꯗ ꯗꯦꯜꯂꯤꯗ ꯆꯠꯄꯗ ꯅꯨꯄꯥꯗꯨꯅ ꯑꯣꯛꯄꯤꯗꯅ ꯈꯣꯠ ꯗꯅ
ꯎꯝ
ꯃꯥꯒꯤ ꯔꯨꯝ ꯏꯃꯥꯟꯅꯕꯤ ꯗꯦꯜꯂꯤꯗ ꯂꯩꯕ ꯀꯥꯡꯕꯨꯗꯣ ꯑꯗꯨ ꯃꯅꯥꯛꯇꯅꯤ ꯃꯥ ꯆꯠꯂꯤꯖꯦ
ꯎꯝ
ꯃꯣꯏ ꯄꯥꯎ ꯐꯥꯎꯅꯔ ꯆꯠꯄꯅꯦꯕ ꯑꯩꯈꯣꯏ ꯏꯟꯁꯇꯤꯇ꯭ꯌꯨꯠꯀꯤ ꯗꯦꯜꯂꯤꯗ ꯂꯩꯕ ꯃꯤꯗꯃꯥꯗ ꯌꯥꯎꯋꯦꯕ ꯑꯩꯈꯣꯏ ꯕꯦꯠꯁꯇ
ꯎꯝ ꯎꯝ
ꯎꯝ ꯑꯗꯨꯃꯥꯏꯅ ꯄꯥꯎ ꯐꯥꯎꯅꯔ ꯆꯠꯄꯅꯦꯕ ꯑꯗꯨ ꯃꯣꯏ ꯁꯥꯏꯅ
ꯔꯨꯝ ꯃꯣꯏ ꯂꯩꯐꯝꯗꯨ ꯐꯥꯎꯕ ꯊꯤꯟꯕꯤꯗꯅ ꯈꯣꯠꯇꯅ ꯑꯦꯌꯥꯔꯄꯣꯔꯠꯇ ꯂꯧ ꯂꯥꯛꯇꯅ ꯈꯣꯠꯇꯅ ꯇꯧ ꯃꯥꯥꯟ
ꯎꯝ ꯑꯗꯣ ꯑꯩꯅ ꯍꯥꯏꯗꯤ ꯄꯨꯟꯅ ꯂꯩꯃꯤꯟꯅꯩꯅꯤ ꯅꯕꯥꯅꯤ ꯑꯗꯣ ꯑꯦ ꯏꯃꯥꯟꯅꯕꯤ ꯁꯨꯃꯥꯏ ꯆꯠꯂꯖꯤ ꯅꯨꯡꯉꯥꯏꯇ꯭ꯔꯦ ꯈꯣꯠꯇ꯭ꯔꯦ ꯅꯪꯖꯨ ꯀꯃꯥꯏꯅ ꯅꯊꯟ ꯂꯩꯍꯧꯗꯣꯏꯅꯣ ꯈꯣꯠꯇꯣꯏꯅꯣ ꯍꯥꯏꯕ ꯂꯣꯟꯗꯥꯗꯨꯃ ꯍꯥꯏꯔꯗꯤ ꯐꯩꯗꯅ ꯅꯪ ꯀꯣꯟꯅ ꯂꯥꯛꯑꯣ ꯑꯩ ꯍꯥꯟꯅ ꯆꯠꯂꯝꯃꯒꯦꯌꯦ ꯀꯩ ꯋꯥꯅꯣ ꯃꯥꯏꯗꯨꯕꯣ
ꯀꯔꯤꯅꯣ ꯇꯧꯔꯤꯖꯤꯕꯣ
ꯎꯝ
ꯑꯗꯨ ꯀ ꯅꯪ ꯆꯠꯅꯨꯗꯤ ꯑꯉꯥꯡꯃꯆꯥ ꯅꯠꯇꯕꯅꯤꯅ ꯀꯃꯥꯏ ꯍꯥꯏ
ꯃꯥꯟꯅꯦ
ꯆꯠꯆꯔꯖꯅꯨ ꯍꯧꯖꯤꯛꯅ ꯑꯃꯨꯛ ꯀꯩꯅꯣ ꯆꯦꯅꯥꯏ ꯌꯧꯒ꯭ꯔ ꯃꯥꯜꯂꯦ
ꯑꯃꯗꯃꯨꯛ ꯆꯠꯍꯧꯗꯕꯗ ꯃꯀꯣꯛ ꯆꯥꯛꯄ ꯅꯨꯄꯤ ꯑꯣꯏꯔꯝ ꯅꯤꯗ ꯕꯦꯔꯥ ꯂꯩꯇꯕ ꯃꯤ ꯑꯣꯏꯔꯝꯅꯤ ꯃꯤꯒꯤ ꯀꯩꯝꯇ ꯈꯟꯗꯕꯤꯗ ꯇꯧꯏꯗꯣ ꯍꯥꯏꯗꯤ ꯂꯣꯏꯅ ꯇꯤꯟꯅꯔꯕꯅꯤꯅꯦ ꯑꯦ ꯅꯪꯅ ꯀꯔꯥꯏꯅꯣ ꯑꯩꯅ ꯀꯔꯥꯏꯅꯣꯅ ꯍꯥꯏꯕꯤꯅꯗꯣꯏ ꯅꯠꯇ꯭ꯔꯣ ꯑ
ꯇ꯭ꯋꯦꯟꯇꯤ ꯐꯣꯔ ꯑꯋ꯭ꯔ ꯇ꯭ꯋꯦꯟꯇꯤ ꯐꯣꯔ ꯑꯋꯥꯔ ꯍꯥꯏꯗꯤ ꯇꯨꯝꯕꯖꯦ ꯑꯗꯨꯝ ꯊꯕꯛ ꯋꯥꯕꯅꯤꯅ ꯀꯩ ꯍꯥꯏꯗꯣꯏꯅꯣ ꯃꯈꯣ ꯃꯤ ꯃꯈꯣꯟꯖꯦ
ꯑꯣꯍꯣ ꯍꯣ ꯍꯣꯏ ꯆꯤꯛꯅ ꯄꯣꯠꯊꯥꯅꯤꯡꯕꯗꯣ
ꯍꯣꯏ ꯃꯥꯗꯤꯅꯦ ꯚꯤꯗꯤꯑꯣ ꯀꯣꯜꯖꯦ ꯑꯗꯨꯝ ꯇꯨꯝꯃꯝꯗꯥꯏꯖꯨ ꯍꯣꯏ ꯇꯨꯝꯕꯖꯦ
ꯎꯝ
ꯇꯨꯝꯕꯖꯦ ꯚꯤꯗꯤꯑꯣ ꯀꯣꯜꯗꯣ ꯄꯥꯏꯅꯔ ꯇꯨꯝꯃꯤ ꯑꯗꯨꯒꯅꯦ ꯑꯍꯤꯡꯗ ꯑꯩꯖꯦ ꯃꯤꯀꯞ ꯊꯣꯛꯑꯕ ꯀꯩꯒꯤꯅꯣ ꯃꯥꯅ ꯀꯞꯄꯤꯖꯤꯅ ꯈꯜꯂꯦꯕ ꯑꯗꯨꯒ ꯅꯣꯡꯉꯥꯜꯂꯛꯄꯗ ꯀꯣꯜꯀꯞ ꯄꯥꯏꯔꯝꯗꯕꯩ ꯀꯞꯄꯤꯕ ꯑꯁ ꯑꯁ ꯕꯦꯔꯥꯅꯤ ꯀꯩꯗꯧꯕꯩ ꯀꯣꯜ ꯄꯥꯏꯔꯝꯗ꯭ꯔꯤꯅꯣꯅ ꯁꯨꯝ ꯅꯨꯄꯥꯗꯨꯖꯨ ꯁꯣꯏꯒꯨꯝ ꯂꯥꯛꯀꯨꯝ ꯑꯗꯨꯃꯥꯏ ꯀꯛꯑ ꯖꯥꯠꯅꯤ
ꯍꯥ
ꯑꯁ ꯕꯦꯔꯥꯅꯤ ꯏꯕꯦꯝꯃ
ꯑꯁ ꯑꯩꯗꯤ ꯀꯃꯥꯏ ꯇꯧꯅꯤ
ꯑ
ꯌꯥꯗ꯭ꯔꯕꯣ ꯏꯟꯖꯤꯟ ꯑꯗꯨ ꯌꯦꯡꯉꯨꯅꯦ ꯑꯗꯨꯝ ꯄꯥꯏꯅ ꯂꯩ ꯍꯥꯏ ꯏꯃꯥꯟꯅꯕꯤ ꯂꯩꯇꯕꯣꯏꯗꯤ ꯐꯩ ꯃꯥꯕꯥ ꯃꯥ ꯈꯛꯇꯪ ꯀꯥꯗ ꯂꯩꯕ ꯍꯣꯏꯗꯤ ꯐꯩ ꯇꯨꯝꯕ ꯍꯤꯞꯄ ꯍꯥꯏꯖꯤꯗꯕꯨ ꯐꯤꯖꯦ ꯀꯣꯝꯅ ꯑꯗꯨꯝ ꯇꯨꯝꯅꯩ ꯎꯠꯊꯣꯛꯈ꯭ꯔꯗꯤ ꯁꯣꯏꯗꯅ
ꯏꯕꯦꯝꯃ ꯏꯁꯇ꯭ꯔꯤꯡ ꯂꯤꯠꯂ ꯚꯤꯗꯤꯑꯣ ꯀꯣꯜ ꯇꯧꯏ ꯀꯩꯁꯨ ꯀꯥꯏꯗꯦ ꯃꯥꯉꯣꯟꯗ
ꯑꯗꯣ ꯃꯥ ꯇꯧꯖꯕꯅ ꯇꯧꯖꯕꯅꯦ ꯑꯗꯣ ꯍꯥꯏꯗꯤ ꯂꯩꯃꯤꯟꯅꯔꯤꯕ ꯅꯣꯏ ꯕꯦꯛꯒ꯭ꯔꯥꯎꯟꯗ ꯂꯩꯕꯗꯣ ꯁꯣꯏꯒꯤ ꯉꯥꯥꯝꯒꯤ ꯇꯝ ꯉꯝꯕ꯭ꯔꯕ꯭ꯔꯥ ꯍꯥꯏꯗꯤ ꯃꯥ ꯃꯊꯟꯇ ꯂꯩꯕ ꯑꯣꯏꯗꯤ ꯐꯩꯑꯕ ꯀꯩꯁꯨ ꯀꯥꯏꯗ꯭ꯔꯦ ꯃꯣꯏ ꯇꯧꯅꯒꯦꯔ ꯇꯧꯅꯔꯣꯏꯕ ꯃꯣꯏ ꯊꯣꯛꯄ ꯇꯧꯖꯔꯁꯅꯣꯕ
ꯑꯗꯨꯗꯒꯤ ꯑꯁ ꯈꯪꯗꯦ ꯏꯕꯦꯝꯃ ꯕꯦꯔꯥꯅꯤꯀꯣ ꯃꯄꯥꯟꯊꯣꯛꯑꯀꯥꯟꯗ ꯂꯣꯏ ꯈꯪꯉꯤ
ꯍꯥꯏꯗꯤ ꯂꯝ ꯑꯃꯗꯗꯗꯩꯒꯤ ꯂꯥꯛꯃꯤꯟꯅꯩꯅꯤ ꯂꯥꯞꯅ ꯂꯥꯛꯃꯤꯟꯅꯩꯅꯤ ꯅꯠꯇ꯭ꯔꯥ
ꯎꯝ ꯑꯗꯨꯒꯅꯦ ꯂꯥꯞꯅ ꯂꯥꯛꯃꯤꯟꯅꯔꯒꯅꯦ ꯄꯨꯔꯥ ꯕꯦꯔꯥꯅꯤꯉꯣ ꯁꯨꯝ ꯃꯌꯥꯡꯒꯩꯅꯒ ꯀꯩ ꯍꯥꯏꯗꯣꯅꯣ ꯃꯥꯒꯤ ꯐꯠꯇꯅꯕꯒ ꯍꯥꯏꯕꯗꯣ ꯑꯗꯨꯝ ꯃꯥ ꯃꯤꯆꯪꯒ ꯑꯗꯨꯝ ꯀꯩ ꯍꯥꯏꯗꯣꯏꯅꯣ ꯃꯤꯅ ꯉꯝꯍꯟ ꯌꯥꯄꯣꯟꯇꯦꯗꯅ ꯐꯅ ꯆꯨꯝꯃꯦ ꯂꯥꯟꯒꯦꯔꯦ ꯑꯩꯈꯣꯏ ꯃꯁꯦꯟ
ꯃꯥꯟꯅꯤ ꯃꯥꯟꯅꯤ
ꯀꯩꯅꯣ ꯇꯧꯅꯔꯗꯤꯅ ꯑꯗꯨꯝ ꯃꯥ ꯃꯤꯆꯪ ꯑꯗꯨꯝ ꯆꯪꯕꯤꯗꯣꯏꯅꯦ ꯈꯪꯕ꯭ꯔꯥ ꯑꯗꯨꯒ
ꯑ
ꯃꯌꯥꯝ ꯃꯌꯥꯡꯒꯤ ꯃꯤꯒꯩ ꯃꯤꯆꯪꯒ ꯆꯪꯗꯅ ꯏꯕꯦꯝꯃ ꯅꯣꯛꯅꯤꯡꯖꯥꯠꯅꯤ
ꯃꯥꯅ ꯑꯣꯏꯅ